ꯇꯥꯔꯦ ꯇꯥꯔꯦ ꯎꯝꯗ ꯁꯩꯗ ꯀꯩꯅꯣ ꯊꯥꯔꯇꯤꯟ ꯃꯤꯅꯤꯠ ꯃꯨꯛ ꯁꯥꯟꯅꯗꯣꯏꯅꯤ ꯋꯥꯔꯤ ꯁꯨꯃꯥꯏꯅ ꯁꯨꯝ꯫
ꯍꯣꯏ ꯁꯨꯃꯥꯏ ꯁꯨꯝ ꯁꯥꯟꯅꯗꯧ ꯀꯏꯝ ꯀꯩꯅꯣ ꯇꯧꯔꯣꯢ ꯏꯕꯥꯅꯤꯒꯤ ꯃꯣꯏꯅ ꯔꯣꯀꯦꯠ ꯑ ꯔꯣꯀꯣꯠ ꯑ ꯀꯩꯕ ꯔꯦꯀꯣꯠ ꯇꯧꯕꯒꯤꯅꯤ꯫
ꯀꯦꯀꯣꯠ ꯇꯧꯕꯒꯤꯅꯤ꯫ ꯑꯣ ꯆꯥꯛ ꯆꯥꯔꯕꯣ
ꯀꯩꯅꯣ ꯅꯪ ꯀꯩꯗꯧꯔꯝꯃꯤꯅꯣ
ꯑꯁ ꯁꯨꯝ ꯇꯨꯝꯃ ꯂꯩꯔꯃꯤꯅꯤ ꯀꯥꯏꯂꯩꯅꯣ ꯅꯪ
ꯑꯩ ꯃꯄꯥꯟ ꯁꯨꯝ ꯊꯣꯛꯂꯛꯏ ꯂꯥꯏꯕꯔ꯭ꯤ ꯍꯜꯂꯛ
ꯑꯩꯁꯨꯝ ꯃꯄꯥꯜ ꯊꯣꯛꯂꯛꯏ ꯂꯥꯏꯕꯔ꯭ꯤ ꯍꯜꯂꯛꯇ ꯉꯥꯢꯔꯤꯌꯦ ꯑꯩꯅ ꯀꯩꯅꯣ ꯒꯥꯔꯤ ꯃꯈꯣꯜ ꯇꯥꯏꯅ ꯈꯜꯂꯤꯅꯤ ꯆꯥꯛꯇꯤ
ꯆꯥꯛꯀ ꯆꯥꯗꯔ꯭ꯤꯗ ꯍꯜꯂꯛ
ꯆꯥꯛꯀ ꯆꯥꯗꯔ꯭ꯤꯗ ꯍꯜꯂꯛꯇ ꯉꯥꯏꯔꯤ ꯍꯥꯏꯕꯁꯤꯗ ꯉꯁꯤ ꯑꯩꯗꯤ ꯅꯪ ꯇꯨꯁꯗꯦꯅꯤꯅꯅꯦ ꯃꯊꯣꯡ ꯈꯪꯗ ꯍꯟꯖꯥꯡ ꯊꯣꯡꯉꯝꯅꯤ ꯈꯟꯕꯗ ꯅꯣꯏ ꯃꯁꯥꯅ ꯊꯣꯡꯖꯕ ꯌꯥꯗ꯭ꯔꯥ ꯍꯥꯏꯁꯦ
ꯌꯥꯗꯦ
ꯌꯥꯗ ꯍꯥꯟꯅꯗꯤ ꯒ꯭ꯌꯥꯁꯇꯨꯄꯥ ꯆꯅꯤ ꯆꯅꯤ ꯄꯤ ꯁꯤꯟꯅ ꯌꯥꯝꯔꯃꯦꯕ ꯍꯧꯖꯤꯛꯇꯤ ꯒ꯭ꯌꯥꯁꯇꯣ ꯇꯥꯡꯈꯠꯈꯤꯕꯒ ꯑꯗꯨꯒꯤ ꯐꯪꯗꯕꯒ ꯑꯗꯨꯝ ꯁꯤꯅ ꯌꯥꯍꯟꯗ꯭ꯔꯦ ꯑꯗꯨ ꯅꯣꯏ ꯏꯂꯦꯛꯇ꯭ꯔꯤꯛꯀꯤꯗꯣ ꯄꯨꯁꯟꯒꯦ ꯍꯥꯏꯗꯦ ꯑꯩ ꯑꯩ ꯃꯊꯪ ꯊꯥ ꯂꯩꯒꯦ ꯇꯧꯔꯤꯅꯦ ꯏꯂꯦꯛꯇ꯭ꯔꯤꯛꯀꯤ ꯂꯨꯄꯥ ꯆꯅꯤ ꯆꯅꯤ ꯄꯤꯔꯒ ꯁꯤꯖꯤꯟꯅꯕ ꯌꯥꯏꯌꯦꯕ ꯑꯗꯨꯅꯦ ꯅꯨꯡꯉꯥꯏꯇꯦ ꯏꯕꯦꯝꯃ ꯌꯨꯝꯗ ꯂꯩꯕꯁꯨ ꯅꯨꯡꯉꯥꯏꯇꯦ ꯏꯕꯦꯝꯃ
ꯑꯩꯅ ꯑꯃꯨꯛ ꯌꯨꯝ ꯊꯣꯛ ꯐꯪꯗꯕꯒꯤ
ꯅꯣꯏꯅ ꯌꯨꯝꯗ ꯁꯨꯝ ꯂꯩꯇꯕꯒꯤꯅꯦ ꯑꯩꯅ ꯌꯨꯝꯗ ꯁꯨꯝ ꯂꯩ ꯗꯤ ꯅꯨꯡꯉꯥꯏꯇꯦ ꯏꯕꯦꯝꯃ
ꯀꯨꯏꯔꯦ ꯑꯩꯅ ꯌꯨꯝ ꯐꯖꯅ ꯂꯩꯔꯛꯇꯔꯤꯁꯦ ꯀꯨꯏꯔꯝꯃꯅꯤ ꯀꯩꯅꯣ ꯢꯂꯚꯦꯟꯗꯩꯩ ꯑꯣꯏꯔꯝꯒꯅꯤ ꯀꯂ꯭ꯥꯁ ꯁꯕꯦꯟ ꯑꯣ ꯇꯦꯝꯐꯧꯇꯤ ꯑꯗꯨꯁꯨ ꯕꯣꯔꯗꯤꯡ ꯂꯩꯀꯣ ꯎꯝ ꯑꯗꯩ ꯕꯣꯔꯗꯤꯡ ꯂꯩꯕꯅ ꯑꯃꯨꯛ ꯍꯥꯏ ꯍꯥꯏꯅꯕ ꯈꯔꯕꯨ ꯊꯣꯛꯏ ꯌꯨꯝꯗ
ꯏꯕꯦꯝꯃ ꯑꯩꯗꯤ ꯊꯣꯛꯇꯦ ꯑꯗꯨꯅ ꯅꯪꯅꯦ ꯅꯪꯕꯨꯗꯤ ꯅꯈꯨꯠꯄꯨ ꯊꯨꯗꯦꯛꯄꯅꯦ ꯑꯗꯨ ꯄꯥꯎ
ꯑ ꯅꯨꯄꯥꯒꯤ ꯐꯥꯕꯩꯁꯨ ꯌꯨꯝꯗ ꯆꯠꯂꯨꯔꯤꯕꯅꯤ
ꯑꯩ ꯌꯨꯝꯁꯨ ꯊꯣꯛ
ꯑꯩꯄꯪꯗꯦꯕ ꯅꯪꯗꯤ ꯌꯥꯝ ꯄꯥꯛꯊꯣꯛꯀꯥꯟꯗꯦ ꯅꯪꯅ ꯀ ꯑꯣ ꯃꯣꯏꯂꯨꯕ ꯑꯅꯧꯕ ꯊꯣꯛꯂꯛꯇꯣꯔꯦ
ꯂꯣ
ꯏꯟ ꯍꯥꯏꯄꯦꯟꯒꯤ ꯂꯣꯒꯣ ꯑꯗꯨ ꯑꯣꯏꯗꯤ ꯈꯪꯗꯦꯗ ꯑꯩ ꯀꯩꯅꯣ ꯑꯅꯧꯕꯒꯤ ꯑꯦꯄꯤꯁꯣꯗ ꯌꯦꯡꯕ ꯍꯧꯒꯦ ꯇꯧꯕꯅꯤ ꯌꯦꯡꯉꯦ ꯑꯩꯗꯣ ꯌꯦꯡꯉꯦ ꯑꯩꯗꯤ
ꯁꯨꯅꯣꯗꯣꯏ ꯑꯩ ꯁꯝꯗꯣꯛꯅꯤꯡꯉꯦ ꯍꯥꯏꯕ
ꯑꯧ ꯃꯥꯗꯣ ꯀꯩꯅꯣ ꯁꯨꯡꯍꯣꯟꯅ ꯃꯥꯗꯤ ꯑꯗꯨꯝ ꯁꯥꯟꯅꯔ ꯂꯩ ꯑꯗꯨꯝ ꯂꯛꯅꯔꯒ ꯃꯥꯌꯥ ꯀꯥꯈꯠꯂꯒ ꯑꯗꯨꯝ ꯂꯩꯕꯅꯦ ꯍꯥꯏꯕ ꯀꯥꯏꯗ ꯀꯩ ꯂꯩꯒꯦꯅ ꯈꯤꯇꯪ ꯇꯧꯕ ꯑꯗꯨꯝ ꯃꯥꯒꯤ ꯁꯤꯗꯗꯒꯤ ꯇꯧꯔ ꯑꯗꯨꯝ ꯂꯩ ꯃꯣꯏ ꯃꯌꯥꯝ ꯃꯉꯣꯟꯗ ꯑꯗꯨꯝ ꯌꯦꯡꯁꯤꯟꯗ꯭ꯔꯥ ꯌꯥꯝꯅ ꯑꯩ ꯈꯪꯗꯦ ꯌꯥꯝ ꯅꯨꯡꯁꯤ ꯍꯥꯏꯕ ꯃꯣꯏꯒꯤ ꯀꯩꯅꯣ ꯁꯥꯟꯅꯕꯩꯗꯨꯁꯨ ꯀꯣ ꯍꯥꯏꯗꯅꯦꯕ ꯀꯩꯅꯣꯀ ꯑꯣ ꯑꯗꯨ ꯇꯧꯕꯒꯤꯗ ꯑꯗꯨꯗ ꯃꯈꯨꯠꯅ ꯃꯦꯟꯁꯤꯟꯕꯒꯤ ꯆꯩꯗꯨꯅ ꯗꯣꯛ ꯗꯣꯛ ꯁꯨꯨꯕꯗꯣ ꯇꯪ ꯁꯣꯛꯇꯅ ꯐꯦꯝꯕꯣꯏ ꯑꯣꯏꯔꯒ ꯌꯥꯝ ꯅꯨꯡꯁꯤꯌꯦ ꯍꯥꯏꯕ ꯑꯗꯨꯒꯤ ꯑꯗꯨ ꯑꯩꯗꯣ ꯃꯥꯗꯣ ꯅꯨꯡꯁꯤꯕꯩꯁꯨ ꯊꯣꯛꯈ꯭ꯔꯦ ꯏꯕꯦꯝꯃ ꯑ ꯅꯪ ꯍꯋꯥꯏ ꯏꯝꯍꯥꯄꯦꯟ ꯌꯥꯎꯔꯤꯉꯩꯗ ꯈꯔ ꯌꯦꯡꯅꯤꯡꯉꯝꯃꯦꯕꯀꯣ ꯍꯧꯖꯤꯛꯁꯦ ꯑꯩꯃꯁꯨ ꯌꯦꯡꯅꯤꯡꯗ꯭ꯔꯦ ꯃꯥꯒꯤ ꯃꯦꯀꯞ ꯀꯔꯤ ꯀꯔꯥꯗꯣ ꯑꯗꯨꯗꯒꯤ ꯏꯃꯥ ꯏꯁꯩꯗꯣ ꯀꯩꯏꯁꯨ ꯐꯖꯗꯅ
ꯑꯩ ꯆꯪꯉꯨ ꯆꯪꯗꯦ ꯚꯤꯌꯨ ꯍꯦꯟꯕꯤꯌꯨ ꯑꯩꯒꯤ ꯂꯧꯕꯤꯗ
ꯑꯩꯒꯤ ꯂꯗꯅꯤꯅ ꯍꯟ ꯑꯩꯗꯤ ꯁꯨꯝ ꯆꯤꯡꯈꯠꯄꯗ ꯊꯣꯛꯂꯛꯄ ꯀꯗꯣ
ꯁꯕꯦꯡꯒꯩ ꯍꯧꯔꯦ ꯆꯞ ꯃꯥꯟꯅꯩ ꯁꯤ ꯏꯃꯥꯏ ꯏ ꯄꯦꯟꯕ ꯑꯩ ꯀꯩꯅꯣꯒꯇꯩꯅꯦ ꯍꯥꯏꯕꯩ ꯌꯥꯝꯅ ꯈꯪꯅꯕ ꯇꯁꯦꯡꯅꯕ ꯌꯥꯝꯅꯒ ꯏꯁꯥꯃꯛꯅꯒ ꯈꯪꯅꯔꯨꯕꯩꯇꯥꯔꯗꯣ ꯁꯥꯎꯋꯏꯅꯦꯕ ꯑꯩꯅ ꯏꯟꯁꯇꯥꯒ꯭ꯔꯥꯝꯗ ꯃꯥꯒꯤ ꯀꯤꯋꯥꯔꯗ ꯀꯕꯗꯣ
ꯏꯃꯥꯟꯅꯕꯤ ꯑꯃꯅꯅꯦ ꯃꯥꯁꯦ ꯉꯥꯎꯕ ꯈꯪꯉꯕ ꯑꯗꯨ ꯃꯥ ꯍꯥꯏꯅꯤꯅꯦ ꯑꯗꯨ ꯅꯨꯄꯥꯗꯣ ꯇꯣꯛꯈꯤꯕꯗꯒꯤ ꯏꯟ ꯍꯥꯏꯐꯦꯠ ꯌꯦꯡꯗ꯭ꯔꯦ ꯑꯗꯨꯒꯤꯁꯨ ꯈꯟꯅꯔꯤꯕꯅꯤꯗꯣ ꯌꯥꯝ ꯅꯨꯡꯉꯥꯏꯇꯦ ꯃꯥꯅ ꯇꯣꯛꯄ ꯍꯥꯏꯁꯦ ꯃꯥ ꯇ ꯅꯨꯡꯉꯥꯏꯇꯕ ꯅꯠꯇꯕ ꯃꯣꯏꯒꯤ ꯒ꯭ꯔꯨꯞ ꯑꯗꯨꯗ ꯀꯩꯅꯣ ꯇꯧꯕꯗꯣ ꯌꯥꯝ ꯅꯨꯡꯉꯥꯏꯇꯦ ꯑꯗꯨ ꯑꯗꯨꯅꯦ ꯑꯗꯒꯤ ꯃꯤꯅꯁꯤꯡꯅꯤ ꯃꯣꯏꯒꯤ ꯇꯣꯛꯈ꯭ꯔꯕꯅꯤꯅ ꯃꯣꯏ ꯇꯔꯨꯛ ꯑꯗꯨꯝ ꯍꯥꯏꯖꯕꯗꯨꯁꯨ ꯑꯃꯨꯛ ꯀꯃꯦꯟꯗꯨꯗ ꯌꯦꯡꯉꯨꯅ ꯃꯌꯥꯝ ꯏꯗꯃ
ꯑꯣ ꯈꯣꯏꯗꯧ ꯌꯥꯝ ꯁꯥꯅꯤꯡꯉꯦ ꯍꯥꯏꯕ ꯑꯣ ꯇꯤ ꯁꯚꯦꯟ ꯀꯥꯏꯅ ꯑꯩꯅ ꯕꯦꯁꯤꯡ ꯃꯛꯇꯣ ꯇꯝꯃꯨꯁꯨ ꯅ ꯅꯍꯥꯟ ꯆꯏꯒꯅꯦ ꯍꯥꯏꯕ ꯁꯚꯦꯟ ꯃꯥꯏꯅꯁ ꯋꯥꯟꯗꯨꯕꯨ ꯁꯤꯛꯁ ꯑꯣꯏꯕꯗꯨ ꯃꯣꯏꯅ ꯁꯚꯦꯟꯅꯤ ꯑꯩꯅ ꯃꯦꯁ ꯍꯥꯟꯅ ꯇꯝꯃꯨꯁꯨ ꯑꯗꯨꯀꯥꯟꯗ ꯈꯟꯅ ꯂꯥꯛꯑꯣ ꯇꯧꯋ ꯑꯩ ꯈꯠꯅꯩꯅꯦ ꯍꯥꯏꯕ ꯈꯣꯠꯆꯦꯜ ꯅ ꯅꯪ ꯅ ꯊꯊꯧ ꯌꯥꯝ ꯂꯩꯇꯦ
ꯈꯅꯥꯒꯗꯕꯅꯦ ꯑꯗꯒꯤ ꯃꯤꯁꯤꯡꯉꯣꯟꯅ ꯀꯩꯅꯣ ꯇꯧꯕ ꯅꯨꯄꯤꯒ ꯎꯅꯕ ꯕꯒꯤꯗꯁꯨ ꯈꯔ ꯀꯩꯅꯣ ꯇꯧꯔꯨꯕꯩꯁꯨ ꯑꯃꯨꯛ ꯉꯥꯡꯕꯤ
ꯑꯩ
ꯑꯩ ꯈ ꯑꯩꯁꯦ ꯌꯥꯝꯥꯎꯅꯤꯡꯉꯦꯨꯡꯗꯣ ꯃꯤꯗꯤ ꯌꯥꯝ ꯄꯥ ꯀꯩꯅꯣꯦꯟ ꯃꯤꯌꯟꯩ ꯑꯣꯏꯗ ꯈꯗꯉꯣ ꯑꯩꯁꯦ ꯁꯦꯡꯅ ꯈꯪꯗꯦ ꯍꯥꯏꯕꯥꯎ ꯐꯥꯎ ꯈꯪꯗꯦꯕ ꯎꯝ ꯌꯥꯝ ꯁꯥꯎꯅꯤꯡꯉꯤ ꯏꯃꯥꯗꯣ ꯀꯔꯤꯅꯣ ꯈꯪꯗꯦ ꯑꯗꯨ ꯀꯨꯏꯅ ꯆꯍꯤ ꯇꯔꯨꯛ ꯄꯨꯜꯂꯛꯏꯗꯨꯕꯨ ꯌꯦꯡꯅꯦ ꯑꯗꯒꯤ ꯍꯥꯏꯄꯦꯟꯗꯤ ꯃꯥꯒꯤ ꯁꯣꯂꯣꯗꯣ ꯆꯠꯅꯤꯡꯕꯗꯣ ꯃꯣꯏꯒꯤ ꯍ ꯀꯝꯅꯤꯗꯨꯅ ꯅꯪ ꯆꯠꯇꯣꯏ ꯇꯔꯗꯤꯃꯥꯏ ꯇ ꯈꯣꯠꯂ ꯍꯥꯏꯕ ꯃꯥꯗꯣ ꯑꯗꯨꯝ ꯈꯔ ꯂꯩꯔꯒ ꯌꯥꯗꯤ ꯌꯥꯔꯛꯀꯅꯤꯗꯅꯥꯏ ꯁꯣꯂꯣ ꯆꯠꯄꯗꯣ ꯃꯇꯝꯗꯣ ꯑꯗꯨꯕꯨ ꯉꯥꯏꯔꯒ ꯇꯧꯕ ꯇꯧꯕ ꯌꯥꯏ ꯍꯥꯏꯕꯅꯤꯅꯦ ꯃꯥꯅ ꯑꯗꯨꯛ ꯌꯥꯝꯅ ꯑꯩ ꯌꯥꯝ ꯁꯥꯎꯅꯤꯡꯉꯦ ꯑꯗꯨꯅꯦ ꯃꯥꯗꯣ ꯈ꯭ꯔꯁꯨ ꯑꯗꯨꯝ ꯀꯩꯅꯣ ꯇꯧꯔꯗꯤ ꯌꯥꯕꯁꯨ ꯃꯉꯣꯟꯗ ꯉꯥꯎꯖꯕ ꯃꯤꯉꯩꯗꯅ ꯑꯃꯨꯛ ꯏꯟ ꯍꯥꯏꯄꯦꯟꯒꯤ ꯈꯤꯇꯪ ꯋꯥ ꯑꯃ ꯁꯣꯏꯕꯗ ꯀꯩꯅꯣꯝ ꯇꯧꯕꯗ ꯑꯗꯨꯝ ꯁꯤꯗꯗꯣꯏꯒꯤ ꯑꯩ ꯌꯥꯝ ꯁꯥꯎꯅꯤꯡꯉꯤ ꯃꯣꯏ ꯅꯤꯀꯤꯗꯒ ꯁꯤꯊꯕꯗꯣ ꯑꯩ
ꯑꯩꯗꯤ
ꯗꯣ ꯑꯩꯁꯨ ꯅꯨꯡꯉꯥꯏꯇꯕꯁ ꯀꯩꯅꯣꯅꯦ ꯑꯗꯨꯒ ꯃꯃꯥꯅ ꯑꯩꯗꯤ ꯁꯣꯂꯣ ꯆꯠꯂꯣꯏ ꯈꯣꯠꯂꯣꯏꯅ ꯍꯥꯏꯕꯗꯣ ꯑꯗꯨꯗ ꯅꯪꯒꯤ ꯅꯈꯣꯟꯗꯨꯗꯤ ꯌꯥꯔꯣꯏ ꯆꯠꯄ ꯈꯣꯠꯄ ꯇꯧꯗꯅꯦ ꯢꯕꯦꯃ ꯃꯣꯏ ꯃꯌꯥꯝꯁꯦ ꯉꯥꯡꯕꯁꯦ ꯌꯥꯝ ꯁꯥꯎꯅꯤꯡꯉꯦ ꯑꯩ ꯐ ꯑꯗꯨꯅꯦ ꯍꯥꯏꯁꯦ ꯑꯗꯨꯒ ꯅꯪꯒꯤ ꯅꯈꯣꯟꯗꯗꯤ ꯑꯗꯨꯃꯥꯏꯅ ꯆꯠꯂꯁꯨ ꯐꯥꯎꯔꯣꯢ ꯈꯣꯠꯂꯣꯢ ꯑꯗꯨꯅꯅꯦ ꯅꯪꯅ ꯆꯠꯅꯤꯡꯗ꯭ꯔꯤꯗꯣ ꯈꯣꯠꯗ꯭ꯔꯤꯗꯨꯒ ꯇꯧꯗꯅ ꯇꯧꯔꯤꯗꯨꯗꯤ
ꯑꯑꯗꯨꯒꯤ ꯑꯗꯨꯒꯤ ꯀꯩꯅꯣ ꯀ꯭ ꯑꯩꯅ ꯁꯥꯎꯅꯤꯡꯗꯅ ꯀꯃꯦꯟ ꯄꯤꯒ꯭ꯔꯤꯁꯦ ꯃꯣꯏ ꯃꯌꯥꯝ ꯈꯜꯂꯤꯁꯦ ꯑꯩꯒꯤ ꯖꯨꯡꯒꯨꯟꯁꯦ ꯀꯩꯅꯣꯗ ꯁꯦꯜꯐꯤꯁ ꯑꯣꯏꯕ ꯃꯤ ꯈꯔꯒꯤꯗꯃꯛꯇ ꯃꯤ ꯃꯤ ꯑꯇꯣꯞꯄꯩ ꯇꯥꯏꯞꯇ ꯁꯦꯜꯐꯤꯁ ꯑꯣꯏꯌꯣ ꯀꯥꯏꯅ ꯍꯥꯏ ꯃꯥꯜꯂꯦ ꯑ ꯅꯨꯄꯤꯗꯣ ꯁꯤ ꯁꯨꯝꯒꯤ ꯐꯦꯟ ꯑꯣꯏꯔꯝꯅꯤꯅ ꯃꯥꯗꯤ ꯑꯩꯉꯣꯟꯗ ꯌꯥꯝ ꯑꯥꯒ꯭ꯌꯨ ꯇꯧꯔꯦꯕ ꯑꯩꯁꯦ
ꯇꯧꯔꯦꯕ ꯑꯩꯁꯦꯃꯥꯢꯗꯣ
ꯆꯪꯉꯦ ꯆꯪꯉꯀꯥꯟꯗ ꯍꯤꯁꯨꯝꯒꯤ ꯐꯦꯟ ꯑꯣꯏꯔꯝꯃꯦ ꯃꯥꯁꯤꯅ ꯁꯚꯦꯟ ꯃꯥꯏꯅꯁ ꯋꯥꯟꯁꯦ ꯀꯩꯅꯣ ꯅꯠꯇꯦ ꯑꯩꯅ ꯅꯪ ꯌꯥꯝ ꯅꯨꯡꯉꯥꯏꯇ꯭ꯔꯥ ꯒꯨꯒꯜꯗ ꯁꯔꯁ ꯇꯧꯁꯨꯅꯤ ꯒꯨꯒꯨꯜꯗ ꯑꯗꯨꯝ ꯁꯚꯦꯟ ꯁꯤꯛꯁ ꯑꯗꯨꯝ ꯍꯥꯏꯔꯛꯇꯨꯢ ꯂꯩꯔꯦꯗꯅ ꯃꯈꯥ ꯇꯥꯔꯛꯈꯤꯇꯗ꯭ꯔꯦ ꯑꯦ ꯑꯗꯨ ꯍꯥꯏꯔꯒ ꯅꯪ ꯆꯥꯏꯅꯤꯁꯀꯤ
ꯆꯥꯏꯅꯤꯁꯀꯤ ꯈꯟꯇꯛ ꯀꯩꯅꯣꯅꯦ ꯑꯗꯨ ꯑꯩ ꯌꯦꯡꯒꯦ ꯇꯧꯔꯕꯅꯦ ꯍꯦꯔꯣꯗꯣ ꯌꯥꯝ ꯄꯥꯛ ꯐꯖꯗꯉꯣꯗꯤ ꯗꯗꯤ ꯀꯩꯁꯥ ꯌꯥꯝꯃꯥꯗꯣ ꯑꯦꯛꯇꯤꯡꯒꯗꯣ ꯍꯔꯝꯗꯧ ꯃꯥꯟꯗꯦ ꯍꯥꯏꯕ
ꯎꯝ ꯍꯦ ꯑꯗꯨꯒꯨꯝꯕ
ꯅꯩꯅꯣ ꯇ ꯌꯥꯝ ꯑꯩꯁ ꯌꯦꯡꯒꯦꯗꯤ ꯈꯂꯦ ꯑꯗꯣ ꯢꯕꯦꯝ ꯑꯃꯖꯤꯁꯦ ꯗꯥꯏꯝꯁꯨꯛ ꯇ ꯆꯠꯂꯤ ꯌꯥꯝ ꯋꯥ ꯋꯥꯒ꯭ꯔꯖꯠꯅꯤ ꯢꯕꯦꯝꯃ ꯑꯩꯁꯦ ꯑꯗꯨꯅꯅꯤ ꯅꯪ ꯐꯪꯗ꯭ꯔꯤꯗꯣ ꯀꯔꯤ ꯌꯦꯡꯉꯨꯗ ꯌꯦꯡꯉꯨꯗ ꯃꯇꯝ ꯂꯥꯛꯈꯤꯅꯤ ꯅꯪꯗꯤ ꯅꯪꯗꯤ ꯐꯪꯕꯅꯤꯅ ꯅꯪ ꯑꯗꯨꯒꯨꯝꯕ ꯃꯌꯥꯝ ꯌꯦꯡꯉꯦ ꯅꯪ ꯐꯪꯕꯅꯤꯅ
ꯑꯩ ꯑꯩꯕꯨꯗꯤ
ꯑꯩ ꯑꯩꯕꯨꯗꯤ ꯀꯩꯅꯣ ꯇꯧꯗ꯭ꯔꯤꯁꯤꯗꯤ ꯑꯩ ꯀꯩꯝ ꯍꯥꯏꯖꯗꯣꯏꯁꯤꯗꯤ ꯑꯩ ꯑꯗꯨꯝ ꯐꯖꯩꯅꯦ ꯃꯤ ꯃꯌꯥꯝ ꯑꯗꯨꯝ ꯊꯥꯒꯠꯃꯤꯟꯅꯩꯁꯤꯗꯤ ꯑꯩ ꯌꯦꯡꯒꯦꯁꯦ ꯑꯗꯨꯒ ꯅꯪ ꯇꯥꯏꯔꯞꯇ ꯐꯖꯩꯊꯤ ꯑꯅ ꯇꯧꯗꯦꯗꯅ ꯑ ꯁꯨꯝ ꯃꯁꯛꯇꯣ ꯀꯩꯁꯨ ꯌꯥꯝꯅ ꯈꯪꯗꯦꯗ ꯑꯩꯗꯤ ꯅꯤꯀꯤꯅ ꯑꯄꯥꯝ ꯄꯥꯝꯕ ꯃꯌꯥꯝꯗꯒꯤ ꯍꯦꯔꯣ ꯃꯌꯥꯝꯁꯦ ꯎꯔꯂꯣꯏ ꯍꯟꯗꯛꯇꯤ ꯔꯤꯀꯤ ꯑꯗꯨꯝ ꯉꯥꯎꯔ ꯂꯩꯔꯦ ꯑꯩ ꯅꯪ ꯅꯪ ꯅꯤꯀꯤ ꯉꯥꯎꯒꯅꯨ ꯍꯥꯢꯕ ꯅꯠꯇꯦ ꯑꯗꯨꯁꯨ ꯌꯦꯡꯉꯨ ꯍꯥꯢꯕ ꯑꯗꯨꯁꯨ ꯌꯥꯝ ꯐꯖꯕꯅꯤ ꯍꯥꯢꯕ ꯑꯗꯨ ꯀꯩꯅꯣ ꯈꯪꯗꯦ ꯍꯥꯏꯕ ꯃꯃꯥꯡꯗꯗꯤꯅꯦ ꯅꯨꯄꯥꯁꯦ ꯁꯨꯝ ꯌꯦꯡꯉꯁꯨ ꯑꯃꯃꯨꯛ ꯉꯥꯎ ꯑꯃꯃꯨꯛ ꯉꯥꯎ ꯇꯧꯋꯤꯗꯅ ꯁꯨꯝ ꯆꯥꯎꯔꯛꯄꯩꯔꯥ ꯀꯩꯅꯣ ꯈꯪꯗꯦ ꯅꯤꯀꯤꯗꯤ ꯈꯦꯟꯗꯣ ꯌꯥꯗ꯭ꯔꯦ ꯑꯩꯁꯦ ꯑꯃ ꯑꯃ ꯌꯦꯡꯉꯁꯨ ꯌꯦꯡꯅꯤꯡꯕ ꯄꯣꯛꯇ꯭ꯔꯦ ꯍꯥꯏꯕ ꯄꯨꯔꯥ ꯑꯩꯁꯨ ꯐꯖꯗꯦ ꯃꯥꯅ ꯃꯁꯛꯁꯨ ꯐꯖꯩ ꯍꯥꯏꯕ ꯅꯠꯇꯕ ꯃꯥꯅ ꯅꯨꯄꯥ ꯌꯥꯝ ꯃꯥꯟꯕꯗꯣ ꯌꯦꯡꯕꯗ ꯃꯥꯟꯗ꯭ꯔꯣ ꯃꯁꯛꯇꯤ ꯐꯖꯗꯦ ꯑꯩ ꯅꯤꯀꯤ ꯃꯁꯛ ꯐꯖꯗꯦ ꯕ ꯌꯥꯏ ꯌꯥꯅꯤꯡꯉꯦ ꯃꯥ ꯐꯖꯗꯦ ꯑꯗꯨꯕꯨ ꯌꯦꯡꯕꯗ ꯈꯪꯗꯦ ꯊꯃꯣꯏꯗ ꯇꯤꯡꯂꯥꯡ ꯄꯥꯜꯂꯦ
ꯃꯤꯁꯨ ꯋꯥꯡꯉꯦ ꯑꯗꯩ ꯃꯈꯣꯟꯒꯗꯣ ꯕꯣꯕꯣ ꯂꯥꯎꯔꯒꯗꯤ ꯅꯨꯄꯥꯁꯨ ꯃꯈꯣꯟ ꯐꯖꯕꯗꯁꯨ ꯈꯔ ꯉꯥꯎꯋꯦꯕ ꯐꯖꯕ ꯍꯥꯏꯕꯗꯤ ꯅꯨꯄꯥꯒꯤ ꯇꯥꯏꯞꯇ ꯕꯣ ꯕꯣ ꯂꯥꯎꯕꯗꯣ ꯑꯁ ꯈꯪꯗꯦꯗ ꯑꯩꯃꯥ ꯌꯥꯝ ꯄꯥꯝꯃꯦ ꯑꯗꯒꯤ ꯀꯩꯅꯣꯒꯤꯗꯅ ꯀꯣꯔꯗꯤꯁꯀꯤꯗꯅ ꯃꯥꯔꯇꯤꯟꯁꯨ ꯄꯥꯝꯃꯦ ꯄꯥꯝꯃꯦ ꯑꯗꯒꯤ ꯂꯣꯏ ꯄꯥꯝꯃꯦꯗ ꯀꯩꯅꯣꯒꯤꯁꯨ ꯀꯣꯔꯗꯤꯁ ꯀꯤꯁꯨ ꯀꯩꯅꯣ ꯂꯣꯏ ꯐꯖꯗ꯭ꯔꯣ ꯃꯣꯏ ꯃꯉꯥꯃꯛꯇꯨꯕꯣ ꯑꯗꯨꯅꯦ ꯍꯥꯏꯁꯦ ꯑꯗꯨꯁꯨꯅꯦ ꯑꯗꯨꯁꯨ ꯄꯥꯝꯃꯦ ꯑꯩ ꯂꯣꯏ ꯄꯥꯝꯃꯤꯉꯣ ꯃꯣꯏꯗꯣ ꯂꯣꯏ ꯐꯖꯗꯔ ꯃꯁꯛꯇꯣ ꯑꯩꯖꯨ ꯀꯣꯟꯍꯣꯖꯦ ꯃꯥꯖꯦ ꯃꯁꯛꯇꯣ ꯍꯥꯐꯦꯠꯄꯨꯗꯤ ꯃꯥꯟꯅꯩꯀꯣ ꯀꯩꯅꯣꯗꯨꯒ ꯃꯁꯛ ꯑꯗꯣ ꯌꯥꯝ ꯄꯥꯛ ꯄꯥꯝꯗꯦ ꯑꯗꯨꯒ ꯈꯔꯒꯗꯤ ꯃꯥꯟꯅꯩꯌꯦ ꯑꯩ ꯃꯤꯠꯇꯗꯤ ꯑꯗꯩ ꯖꯨꯍꯣꯟꯁꯨ ꯄꯥꯝꯃꯦ ꯖꯨ ꯍꯣꯟ ꯍꯥꯏꯗꯥꯏꯅꯦ ꯑꯃꯗꯣ ꯖꯨꯍꯨꯟꯁꯨ ꯄꯥꯝꯃꯦ ꯑꯗꯨꯒ ꯖꯦꯝꯁꯇꯨꯗꯤ ꯌꯥꯝ ꯄꯥꯛ ꯄꯥꯝꯕ ꯑꯣꯏꯗꯦ
ꯖꯦꯝꯁꯇꯣ
ꯑꯗꯨꯅ ꯖꯨꯍꯨꯟꯗꯨꯗꯤꯅꯦ ꯀꯩꯅꯣꯅ ꯁꯨꯡꯍꯣꯟꯅ ꯃꯁꯛꯛꯇꯨ ꯁꯨꯡꯍꯣꯟꯒ ꯃꯁꯛ ꯍꯥꯏꯐꯦꯠ ꯍꯥꯏꯐꯦꯠ ꯃꯥꯟꯅꯒꯦ ꯇꯧꯗ꯭ꯔꯥ
ꯁꯨꯍꯣꯟꯒ ꯀꯅꯥꯒꯕ
ꯀꯩꯅꯣꯒ ꯏꯟꯍꯥꯏꯄꯤꯡꯒꯤ ꯁꯨꯡꯍꯣꯟꯗꯣ ꯁꯨꯡꯍꯨꯟ ꯍꯥꯏꯕ ꯁꯨꯡꯍꯨꯟ ꯑ ꯍꯥꯏꯐꯦꯠ ꯃꯥꯟꯅꯒꯦ ꯇꯧꯋꯦ ꯑꯩꯗꯤ ꯑꯍꯥꯟꯕ ꯑꯣꯏ ꯎꯕꯗ ꯑꯗꯣ ꯍꯧꯖꯤꯛꯄꯨꯗꯤ ꯃꯅꯗ꯭ꯔꯦ ꯀꯣ ꯉꯍꯥꯟꯋꯥꯏ ꯑꯍꯥꯥꯟꯕ ꯊꯣꯛꯂꯛꯄꯗꯣ ꯑꯗꯨꯁꯨ ꯃꯤꯅ ꯏꯟꯁꯇꯥ ꯗꯒ ꯃꯄꯥ ꯃꯆꯥꯅꯤꯒ ꯍꯥꯏꯅꯩꯗꯨꯅꯤ ꯍꯥꯏꯐꯦꯠ ꯃꯥꯟꯅꯒꯦ ꯇꯧꯋꯦ ꯃꯥꯒꯤ ꯑꯩ ꯍꯟꯗꯛ ꯊꯕꯛ ꯅꯨꯄꯥꯁꯨ ꯀꯣꯏꯗ꯭ꯔꯕꯅꯤꯅ ꯅꯨꯄꯥ ꯑꯝꯇ ꯋꯥꯔꯤ ꯁꯥꯟꯅꯗ꯭ꯔꯕꯅꯤꯅ ꯑꯩ ꯗꯨꯝꯕ ꯌꯦꯡꯉꯒ ꯂꯩꯔꯦ ꯊꯥꯏꯅꯗꯤ ꯅꯨꯄꯥꯗ ꯋꯥꯔꯤ ꯁꯥꯟꯅꯅꯤꯡꯉꯥꯏ ꯂꯩꯕꯅꯤꯅꯅꯦ ꯌꯦꯡꯁꯤꯜꯂꯨꯗꯕ ꯑꯩꯗꯤ ꯌꯦꯡꯉꯦ ꯑꯁ ꯑꯩꯅꯦ ꯗ꯭ꯔꯃꯥ ꯌꯦꯡꯗ꯭ꯔꯦ ꯍꯧꯖꯤꯛꯁꯦ ꯗ꯭ꯔꯃꯥꯗꯨ ꯁꯨꯝ ꯕꯤꯠ ꯁꯤ ꯌꯥꯥꯎꯁꯤꯜꯂꯛꯇ꯭ꯔꯦ ꯍꯥꯏꯕ ꯅꯪꯕꯨ ꯌꯦꯡꯉꯁꯨ ꯁꯨꯝ ꯌꯦꯡꯉꯝꯃꯒꯅꯦ ꯂꯣꯏꯁꯤꯟꯗꯕꯤꯗ ꯂꯩꯔꯤꯁꯦ ꯃꯌꯥꯝ ꯌꯥꯝꯃꯤꯕꯦꯝꯃ ꯑꯩ ꯗ꯭ꯔꯃꯥ ꯀꯣꯔꯤꯌꯥ ꯗ꯭ꯔꯃꯥꯗ
ꯑꯁ ꯀꯣꯔꯤꯌꯥ ꯗ꯭ꯔꯃꯥ ꯑꯝꯇ ꯅꯨꯡꯉꯥꯏꯇꯦꯗ
ꯑꯃ ꯀꯩꯅꯣꯗꯣ ꯀꯔꯤ ꯑꯃ ꯑꯃ ꯑꯌꯨꯒ ꯀꯩꯅꯣꯒ ꯇꯧꯕꯗꯣ ꯀꯔꯤꯕ ꯄꯔꯐꯦꯛ ꯒ꯭ꯔꯥꯎꯟ ꯑꯗꯨꯁꯨꯅꯦ ꯌꯦꯡꯕ ꯍꯧꯔꯝꯃꯦ ꯑꯗꯨꯁꯨꯅꯦ ꯇꯜꯂꯛꯇꯅ ꯑꯗꯨꯝ ꯌꯦꯡꯗ꯭ꯔꯦ
ꯊꯥꯏꯅꯒꯤ ꯇꯥꯏꯞꯇ ꯅꯨꯡꯉꯥꯏꯕꯗꯧꯅ ꯏꯌꯧ ꯌꯧꯗꯦ ꯍꯥꯏꯕ
ꯑꯗꯨꯅ ꯍꯥꯏꯁꯦ ꯑꯗꯨꯝ ꯑꯩ ꯊꯥꯏꯅꯒꯤꯗ ꯍꯜꯂ ꯍꯜꯂꯒ ꯌꯦꯡꯕꯕꯎ ꯌꯥꯝ ꯌꯥꯎꯏ ꯏꯕꯦꯝ ꯑꯗꯨ ꯆꯥꯏꯅꯤꯁꯀꯤꯅ ꯍꯦꯟꯅ ꯅꯨꯡꯉꯥꯏꯕ ꯍꯦꯜꯂꯛꯇ꯭ꯔꯥ ꯍꯧꯖꯤꯛꯀꯥꯟꯁꯦ ꯑꯁ ꯆꯥꯏꯅꯤꯁꯀꯤꯗꯤ ꯀꯩ ꯍꯪꯉꯦ ꯑꯩ ꯐꯖꯅ ꯉꯥꯎꯏꯤꯀꯣ ꯑꯗꯨꯅꯦ ꯍꯥꯏ ꯆꯥꯏꯅꯤꯁꯀꯤꯅ ꯍꯦꯜꯂꯦ ꯍꯥꯏꯕ ꯑꯗꯨꯒꯤꯅꯦ ꯑꯩꯅ ꯍꯥꯏꯔꯦ ꯌꯦꯡꯗꯣꯏꯅꯦ ꯑꯩ ꯍꯧꯖꯤꯛꯁꯦ ꯁꯤ ꯌꯦꯡꯅꯤꯡꯕ ꯁꯨꯝ ꯏꯁꯇꯥꯗ ꯆꯪꯉꯒꯅꯦ ꯃꯤꯒꯤ ꯏꯟꯍꯥꯏꯐꯤꯟ ꯒꯤ ꯏꯗꯤꯠ ꯁꯤ ꯌꯦꯡꯉꯥꯒ ꯂꯩꯔꯤꯅꯦꯕꯥ ꯑꯩ
ꯑꯁ ꯏꯟꯁꯇꯥꯒ꯭ꯔꯝ ꯍꯧꯖꯤꯛ ꯀꯩꯅꯣ ꯇꯧꯗ꯭ꯔꯦꯗꯥ ꯑꯩ ꯂꯣꯏꯅ ꯃꯤꯛꯁ ꯑꯣꯏꯅ ꯂꯥꯛꯑꯦ ꯀꯦꯄꯣ ꯁꯕꯦꯟꯇꯤꯟ ꯌꯥꯡ ꯉꯥꯎꯔꯝꯕꯗꯨꯁꯨ ꯃꯨꯛ ꯁꯕꯦꯟꯇꯤꯟ ꯌꯥꯝ ꯀꯟ ꯌꯦꯗ꯭ꯔꯦ ꯍꯧꯖꯤꯛ ꯍꯧꯖꯤꯛ ꯑꯃꯨꯛ
ꯀ ꯗ꯭ꯔꯃꯥꯗ ꯅꯪ ꯍꯥꯏꯕꯗꯣ ꯑꯗꯨ ꯃꯇꯦꯛ ꯃꯇꯦꯛ ꯊꯥꯒꯠꯂꯦꯗꯅ ꯑꯗꯨꯒꯨꯝꯕ ꯃꯦꯀꯞꯀꯨꯝꯕ ꯑꯗꯨꯒꯨꯝꯕ ꯉꯇ ꯂꯛꯏꯁꯦ
ꯃꯦꯀꯞꯁꯤ ꯏꯁꯥꯗ ꯍꯩꯟꯕꯁ ꯀꯥꯟꯅꯗ꯭ꯔꯣꯏ ꯐꯖꯁꯦ ꯑꯩꯈꯣꯏ ꯐꯖꯕꯁꯦ ꯀꯥꯟꯅꯗ꯭ꯔꯣ
ꯑꯗꯨ ꯃꯤꯅꯦꯛꯇꯣꯏꯁꯣꯛꯄꯨꯗꯤ ꯑꯗꯨ ꯇꯝꯁꯤꯜꯂꯕꯅꯦ ꯑꯗꯨꯒ ꯑꯩꯁꯦ ꯑꯩꯈꯣꯏ ꯃꯥꯅ ꯊꯥ ꯇꯔꯨꯛꯁꯦ ꯇꯝꯕ ꯂꯣꯏꯔꯦ ꯑꯗꯨꯒ ꯃꯥꯁꯦ ꯑꯩ ꯑꯣꯖꯥ ꯑꯣꯏꯍꯟꯅꯤ ꯍꯥꯏꯕꯒꯤ ꯑꯩꯁꯦ ꯋꯥꯔꯁꯨ ꯋꯥꯅꯤ